ꯍꯜꯂꯣ ꯍꯜꯂꯣ ꯑꯥ ꯇꯌꯦ ꯇꯥ ꯇꯌꯦ ꯀꯣ
ꯑꯥ ꯑꯣ
ꯑꯩꯗꯤ ꯅꯪ ꯄꯤꯛ ꯎꯞ ꯇꯧꯗꯣꯏ ꯀꯔꯤꯒꯤꯔꯥ ꯍꯥꯏꯅ ꯈꯟꯕꯅꯤꯅꯦ
ꯑꯥ ꯍꯣꯏ
ꯅꯪꯒꯤ ꯃꯨꯔꯨꯞꯒꯤ ꯅꯍꯥꯟ ꯑꯩꯈꯣꯏ ꯑꯥꯗ ꯂꯩꯕꯗꯣ ꯑꯩꯈꯣꯏ ꯑꯥ ꯁ꯭ꯀꯨꯜ ꯀꯥꯕ ꯀꯥꯟꯗ ꯂꯩꯕꯗꯣ ꯑꯗꯨꯒꯤ ꯃꯐꯝꯗ ꯂꯩꯕꯗꯨ ꯃꯈꯥ ꯗ ꯂꯩꯕꯈꯣꯏꯗꯣ ꯅꯪꯒꯤ ꯃꯔꯨꯞ ꯅꯪꯅ ꯅꯪꯒꯤ ꯕꯦꯁ ꯐ꯭ꯔꯦꯟ ꯅꯨꯄꯤ ꯑꯃ ꯂꯩꯗꯅ
ꯑꯥ
ꯄ꯭ꯔꯥ ꯑꯗꯨꯒꯤ ꯃꯄꯥ ꯂꯥꯛꯏꯅꯦ ꯉꯁꯤ ꯑꯩꯗꯨ ꯄꯨꯔꯥ ꯈꯪꯗꯕꯀꯣ ꯑꯗꯨꯒ ꯃꯥꯅ ꯑꯩ ꯅꯪ ꯀꯅꯥꯔ ꯅꯪꯁꯦ ꯃꯥꯏ ꯀꯗꯥꯏꯗꯒꯤ ꯂꯥꯛ ꯄꯨꯔꯥ ꯑꯇꯨ ꯑꯇꯥ ꯋꯥꯔꯤ ꯁꯥꯄ ꯀꯥꯟꯗ ꯈꯨꯟꯗꯨ ꯃꯥꯟꯅꯕ ꯑꯗꯨꯒꯤ ꯑꯣ ꯑꯗꯨꯗꯒꯤꯔꯥ ꯑꯩ ꯁꯨ ꯑꯗꯨꯗꯒꯤꯅꯦ ꯑꯩꯗꯤ ꯃꯈꯥꯔꯣꯝꯗꯒꯤꯅꯦ ꯅꯣꯏ ꯃꯣꯏ ꯊꯥ ꯃꯈꯥꯔꯣꯝꯗꯒꯤꯅꯦ ꯑꯩꯈꯣꯏꯗꯤ ꯃꯊꯛꯔꯣꯝꯗꯒꯤꯅꯦ ꯑꯗꯨ ꯑꯗꯥ ꯉꯥꯡꯉꯒ ꯃꯥꯗꯣ ꯑꯩꯅ ꯑꯩꯒꯤ ꯏꯄꯥꯒꯤ ꯃꯃꯤꯡ ꯍꯥꯏꯕꯀꯣ
ꯑꯥ
ꯑꯗꯨꯒ ꯃꯥꯁꯦ ꯈꯪꯈ꯭ꯔꯦꯕ ꯑꯗꯨꯒꯤ ꯑꯣꯅ ꯅꯪꯒꯤ ꯃꯃꯤꯡ ꯍꯥꯏꯔꯛꯄ ꯑꯃꯅ ꯃꯥ ꯅꯪꯒꯤ ꯃꯆꯦꯔ ꯀꯃꯥꯏꯅꯔꯥ ꯍꯥꯏꯅ ꯍꯥꯏꯒꯠꯄ ꯑꯗꯨꯒꯤ ꯑꯣ ꯃꯥꯗꯤ ꯑꯩꯒꯤ ꯃꯅꯥꯎꯅꯨꯄꯤꯅꯦ ꯑꯩꯅ ꯍꯥꯏꯔꯛꯄ ꯑꯗꯨꯝ ꯃꯥ ꯁꯤꯗ ꯂꯥꯛꯄ ꯍꯧꯎꯖꯤꯛ ꯀꯥꯟ ꯇ꯭ꯔꯤꯠꯃꯦꯟ ꯇꯧꯕ ꯂꯥꯛꯑꯦꯌꯦ ꯅꯥꯕꯒꯤꯀꯣ
ꯑꯥꯎ ꯑꯥꯎ
ꯇ꯭ꯔꯤꯠꯃꯦꯟ ꯇꯧꯕ ꯂꯥꯛꯑꯦ ꯃꯥꯒꯤ ꯀꯅꯣ ꯇꯧꯔꯒ ꯑꯥ ꯅꯨꯡꯒꯨꯝꯕꯁꯨ ꯌꯥꯎꯋꯦ ꯍꯥꯏꯌꯦ ꯑꯗꯨꯒ ꯁꯨꯒꯔꯁꯨ ꯋꯥꯡꯕꯒꯤꯀꯣ ꯑꯗꯨꯒꯤ ꯍꯤꯗꯥꯛ ꯆꯥꯑꯣ ꯅꯠꯇ꯭ꯔꯗꯤ ꯑꯣꯄꯔꯦꯁꯟ ꯇꯧꯕ ꯌꯥꯔꯣꯏ ꯍꯥꯏꯕꯒꯤ ꯑꯣꯄꯔꯦꯁꯟ ꯇꯧꯅꯤꯡꯉꯥꯏ ꯑꯥ ꯁꯨꯒꯔꯗꯨ ꯈꯔ ꯇꯥꯅꯤꯡꯉꯥꯏ ꯍꯤꯗꯥꯛ ꯆꯥꯏꯌꯦ ꯍꯥꯏ ꯅꯍꯥꯏꯌꯦ ꯊꯥ ꯃꯥꯒꯨꯝꯕ ꯂꯩꯔꯒ ꯑꯣꯄꯔꯦꯁꯟ ꯇꯧꯒꯅꯤ ꯍꯥꯏꯌꯦ ꯌꯥꯝ ꯍꯅꯨꯈ꯭ꯔꯦꯅꯦ ꯑꯩꯗꯤ ꯃꯁꯛ ꯈꯪꯗ꯭ꯔꯕꯀꯣ ꯍꯅꯨ ꯃꯟꯕꯒꯤꯀꯣ
ꯍꯣꯏ ꯍꯣꯏ ꯍꯅꯨꯈꯔꯥꯅꯤ
ꯃꯁꯝꯒ ꯂꯣꯏꯃꯛ ꯉꯧꯎꯔꯒ ꯀꯣ
ꯎꯝ
ꯑꯁ ꯅꯪꯒꯤ ꯃꯄꯥꯕꯨꯗꯤ ꯑꯩ ꯑꯥ ꯇꯤꯟꯅ ꯕꯅꯤꯅꯦ ꯍꯥꯏꯅ ꯍꯥꯏꯔꯒꯀꯣ ꯃꯥꯁꯨ ꯑꯗꯨꯃꯥꯏꯅ ꯋꯥꯔꯤ ꯁꯥꯔꯛꯑꯒ ꯑꯩꯅ ꯁꯝ ꯀꯛꯄꯤꯈ꯭ꯔꯦ ꯃꯥꯒꯤ ꯁꯝ ꯀꯛꯄꯤꯔꯒ ꯍꯤꯌꯔ ꯋꯥꯁ ꯇꯧꯕꯤꯈ꯭ꯔꯦ ꯑꯗꯨꯒ ꯑꯩꯅ ꯄꯩꯁꯥ ꯄꯤꯔꯛꯄ ꯑꯩꯅ ꯑꯦ ꯌꯥꯔꯦ ꯌꯥꯔꯦ ꯅꯪ ꯅꯥꯔꯒ ꯅꯪ ꯅꯥꯕꯗ ꯇ꯭ꯔꯤꯠꯃꯦꯟ ꯐꯖꯅ ꯇꯧꯔꯣ ꯑꯩꯞ ꯃꯤꯅ ꯄꯤꯅꯤꯡꯉꯥꯏ ꯃꯐꯝ ꯊꯣꯛꯄꯅꯦ ꯑꯗꯣ ꯁꯤꯗꯤ ꯄꯤꯗ꯭ꯔꯁꯨ ꯌꯥꯔꯦ ꯉꯁꯤꯒꯤꯗꯤꯀꯣ ꯍꯥꯏꯔꯒ ꯂꯧꯑꯣ ꯂꯧꯑꯣ ꯂꯧꯑꯣ ꯍꯥꯏꯅ ꯍꯥꯏꯌꯦ ꯑꯗꯨ ꯑꯩꯅ ꯂꯧꯕꯤꯗꯕ ꯑꯗꯣ ꯂꯧꯕꯤꯗꯕꯒꯤ ꯑꯁ ꯅꯪ ꯂꯩꯔꯝꯕꯁꯦ ꯌꯥꯝ ꯐꯔꯦ ꯌꯥꯝ ꯅꯨꯡꯉꯥꯏꯔꯦ ꯍꯥꯏꯔꯒ ꯆꯠꯈ꯭ꯔꯦ ꯅꯪꯕꯨ ꯑꯥ ꯊꯥꯆ ꯊꯥꯆꯠꯇꯅ ꯌꯥꯝ ꯊꯥꯖꯠꯇꯅ ꯂꯩꯔꯝꯃꯦꯅꯦ ꯍꯥꯏꯅ ꯍꯥꯏꯔꯒ ꯀꯣ ꯃꯥꯏ ꯆꯠꯂꯒ ꯑ ꯌꯥꯝ ꯑꯍꯥ ꯑꯩꯗꯣ ꯃꯥꯕꯨ ꯋꯥꯔꯤ ꯁꯥꯊꯔꯒ ꯑꯩꯒꯤ ꯏꯄꯥꯒꯤ ꯋꯥꯔꯤ ꯃꯥꯅ ꯑꯗꯨꯝ ꯈꯪꯅꯕꯅꯤꯅꯦ ꯐꯖꯅ ꯈꯪꯅꯕꯅꯤꯅꯦ ꯅꯍꯥꯟꯁꯨ ꯅꯍꯥꯟꯁꯨ ꯊꯦꯡꯅꯩ ꯍꯥꯏꯌꯦ ꯑꯥ ꯅꯥꯒꯥꯂꯦꯟꯗ ꯆꯠꯈ꯭ꯔꯕ ꯃꯇꯨꯡꯗ ꯃꯅꯤꯄꯨꯔꯗ ꯂꯥꯛꯑꯀꯥꯟꯗ ꯊꯦꯡꯅꯩ ꯍꯥꯏꯕ
ꯑꯥ
ꯑꯗꯣ ꯌꯥꯝ ꯍꯔꯥꯎꯔꯒ ꯑꯩꯕꯨ ꯎꯔꯒ ꯑꯩꯅ ꯑꯁ ꯅꯪꯕꯨ ꯎꯕꯁꯦ ꯑꯩꯒꯤ ꯏꯄꯥꯕꯨ ꯎꯒꯦ ꯇꯧꯕꯒꯨꯝꯅ ꯇꯧꯋꯦ ꯍꯥꯏꯅ ꯑꯩꯅ ꯍꯥꯏꯕ ꯑꯩꯅꯁꯨ
ꯑꯥ ꯍꯥ ꯍꯥ
ꯎꯝꯍꯨꯝ ꯌꯥꯝ ꯅꯨꯡꯁꯤꯌꯦꯅꯦ꯫
ꯃꯥꯒꯤ ꯅꯨꯄꯤꯁꯨ ꯂꯥꯛꯄ꯭ꯔꯥ?
ꯃꯥꯒꯤ ꯅꯨꯄꯤꯗꯤ ꯂꯥꯛꯇꯦꯍꯦ ꯃꯆꯥꯅꯨꯄꯤ ꯀꯣ
ꯑꯥ
ꯃꯆꯥ ꯅꯨꯨꯄꯤ ꯑꯥ ꯀꯩꯅꯣ ꯑ ꯃꯥꯅꯥ ꯄꯨꯔ ꯃꯒꯥ ꯂꯥꯛꯑꯦ ꯍꯥꯏꯌꯦ꯫
ꯑꯥ
ꯎꯝ ꯑꯗꯨꯒ ꯎꯝ ꯑꯇꯨꯝꯕꯤ ꯑꯗꯨꯒ ꯑꯃ ꯇꯨ ꯃꯥꯒꯤ ꯃꯆꯥꯅꯨꯄꯥ ꯃꯥ ꯂꯩꯗꯅ ꯅꯍꯥꯟꯁ ꯁ꯭ꯀꯨꯜꯒꯨꯝꯕ ꯀꯥꯔꯝꯕ ꯅꯨꯄꯥꯗꯨ ꯃꯥꯁꯨ ꯌꯨꯝ ꯄꯥꯜꯂꯦ ꯍꯥꯏꯌꯦ꯫ ꯑꯗꯨ ꯌꯨꯝ ꯄꯥꯟꯕꯗꯨ ꯃꯥꯒꯤ ꯅꯨꯄꯤꯗꯨ ꯃꯧ ꯄꯨ ꯂꯧꯋꯦ ꯍꯥꯏꯌꯦꯅꯦ꯫ ꯃꯧ ꯃꯧ ꯑꯣꯏꯕ ꯑꯗꯨꯒ ꯃꯆꯥ ꯂꯩꯈ꯭ꯔꯕ ꯃꯤꯀꯣ ꯑꯗꯨꯒ ꯍꯧ ꯍꯧꯖꯤꯛꯀꯥꯟ ꯃꯌꯨꯝꯗ ꯂꯥꯛꯑꯀꯥꯟꯗꯤ ꯑꯥ ꯃꯧꯅꯤꯅ ꯑꯣꯄꯔꯦꯁꯟ ꯒꯨꯝꯕ ꯇꯧꯈ꯭ꯔꯕꯒꯤ ꯑꯉꯥꯡꯁꯨ ꯑꯃꯨꯛ ꯄꯣꯛꯄ ꯌꯥꯗꯦ ꯍꯥꯏꯅꯤ
ꯑꯥꯏꯁ
ꯎꯝ ꯎꯝ ꯑꯩꯅ ꯀꯔꯤꯒꯤ ꯑꯗꯨ ꯒꯨꯝꯕꯗ ꯑꯗꯨꯒꯨꯝꯕꯗ ꯀꯔꯤꯒꯤ ꯂꯧꯕ꯭ꯔꯥ ꯍꯥꯏꯔꯒ ꯁꯣꯏꯔꯒ ꯑꯗꯨꯝ ꯂꯧꯕꯅꯦ ꯍꯥꯏꯅ ꯍꯥꯏꯌꯦꯅꯦ꯫
ꯑꯥꯡ
ꯎꯝ
ꯑꯣꯄꯔꯦꯁꯟ ꯇꯧꯔꯁꯨ ꯀꯩꯅꯣ ꯑꯣꯄꯔꯦꯁꯟ ꯇꯧꯔꯁꯨ ꯑꯉꯥꯡ ꯄꯣꯛꯄꯒꯤ ꯑꯣꯄꯔꯦꯁꯟꯗꯨ ꯑꯣꯄꯔꯦꯁꯟꯗꯤ ꯀ꯭ꯔꯤꯁꯨ ꯅꯠꯇꯦꯗꯅ꯫ ꯑꯗꯨ ꯅꯠꯇ꯭ꯔꯒ ꯅꯥꯕ ꯅꯥꯕꯒꯤ ꯑꯣꯄꯔꯦꯁꯟꯔꯥ?
ꯑꯉꯥꯡ ꯄꯣꯛꯄꯒꯤ ꯑꯣꯄꯔꯦꯁꯟ ꯇꯧꯕꯅꯤꯅꯦ ꯑꯉꯥꯡ ꯄꯣꯛꯄꯒꯤ ꯑꯣꯄꯔꯦꯁꯟ ꯇꯧꯁꯦ ꯀꯔꯤꯁꯨ ꯅꯠꯇꯕ ꯅꯠ ꯑꯇꯩ ꯌꯥꯝ ꯂꯨꯕꯅꯦ ꯑꯉꯥꯡ ꯄꯣꯛꯈ꯭ꯔꯕꯒꯤ ꯑꯣꯄꯔꯦꯁꯟ ꯇꯧꯕꯁꯦ
ꯍꯣꯏ ꯍꯥꯏꯕꯗꯤ ꯑꯉꯥꯡꯗꯤ ꯑꯃꯨꯛ ꯀꯥꯄꯣꯛ ꯍꯣꯏ ꯑꯣꯄꯔꯦꯁꯟ ꯑꯃꯨꯛꯀ ꯇꯧꯔꯗꯤ ꯑꯃꯨꯛꯀ ꯇꯧꯕ ꯌꯥꯗꯕ꯭ꯔꯥ ꯍꯥꯏꯅ ꯍꯪꯉꯅꯤꯗ
ꯑ ꯍꯣꯏ ꯑꯍꯨꯝꯔꯛ ꯇꯧꯔꯗꯤ ꯌꯥꯗꯦꯅꯦ ꯑꯗꯨꯝ ꯑꯍꯨꯝ ꯄꯣꯛꯈ꯭ꯔꯗꯤꯀꯣ ꯑꯍꯨꯝ ꯄꯣꯛꯈ꯭ꯔꯗꯤ ꯃꯔꯤ ꯁꯨꯕꯗꯤ ꯑꯃꯨꯛ ꯄ ꯈꯪꯗꯦ ꯑꯗꯨꯒꯨꯝꯕꯗꯤ ꯍꯪꯗꯦ ꯑꯗꯨ ꯑꯣꯄꯔꯦꯁꯟ ꯇꯧꯈ꯭ꯔꯕꯒꯤ ꯑꯉꯥꯡꯁꯨ ꯂꯩꯇ꯭ꯔꯦ ꯍꯥꯏꯅ ꯍꯥꯏꯌꯦ ꯑꯗꯨ ꯑꯩꯁꯨ ꯍꯥꯡꯗꯤ ꯍꯥꯡꯗꯦ ꯑꯗꯨ ꯑꯍꯨꯝ ꯄꯣꯛꯈ꯭ꯔꯕ ꯑꯣꯏꯔꯝꯅꯤ ꯑꯍꯨꯝꯕꯔꯛ ꯎꯝ ꯑꯗꯨ ꯑꯣꯏꯔꯕꯅꯤ ꯑꯍꯨꯝꯕꯛ ꯄꯣꯛꯈ꯭ꯔꯗꯤꯀꯣ ꯃꯕꯨꯕ ꯌꯥꯔ ꯗꯦꯕ ꯑꯗꯨ ꯑꯍꯨꯝꯔꯛꯁꯨ ꯇꯧꯕ ꯌꯥꯝ ꯋꯥꯕꯅꯦ ꯁꯦꯀꯦꯟ ꯇꯥꯏꯝ ꯇꯧꯕꯗꯤ ꯌꯥꯝ ꯅꯥꯏ ꯍꯥꯏꯌꯦꯦ ꯐꯥꯔꯁ ꯇꯧꯕꯗꯤ ꯈꯔ ꯐꯩ ꯍꯥꯏ ꯁꯦꯀꯦꯟ ꯇꯧꯔꯗꯤꯀꯣ ꯍꯦꯟꯅ ꯅꯥꯏ ꯍꯥꯏꯌꯦꯕ ꯑꯣ ꯁꯦꯀꯦꯟ ꯇꯧꯔꯅꯤ ꯑꯃꯨꯛ ꯊꯥꯔꯠ ꯇꯧꯔꯗꯤ ꯃꯤꯁꯦ ꯌꯥꯝ ꯅꯥꯔꯝꯒꯅꯦꯕ
ꯎꯝ
ꯎꯝ ꯑꯗꯨꯃꯥꯏꯅ ꯇꯧꯈ꯭ꯔꯕ ꯑꯣꯏꯔꯝꯅꯤ ꯑꯗꯨꯒꯤ ꯑꯣꯏꯔꯝꯅꯤ ꯊꯣꯛꯄ ꯌꯥꯗꯦ ꯍꯥꯏꯕꯗꯣ ꯑꯗꯨ ꯑꯩꯁꯨ ꯍꯪꯗꯤ ꯍꯪꯗꯦ ꯁꯃꯅ ꯑꯗꯨꯃꯥꯏꯅ ꯇꯧꯔ ꯇꯧꯈ꯭ꯔꯦ ꯇꯧꯈ꯭ꯔꯦ ꯍꯥꯏꯅ ꯍꯥꯏꯌꯦ ꯉꯁꯤꯗꯤ
ꯑꯥ ꯑꯣ
ꯑꯗꯨꯒ ꯅꯪꯒꯤ ꯃꯔꯣꯔꯣꯛ ꯃꯔꯣꯔꯣꯛ ꯅꯨꯨꯄꯤꯗꯣ ꯃꯥꯗꯣ ꯑꯩꯈꯣꯏꯒꯤ ꯃꯅꯥꯎꯅꯨꯄꯤ ꯌꯨꯝ ꯄꯥꯟꯕ ꯑꯩꯈꯣꯏꯒꯤꯗ ꯄꯥꯜꯂꯤꯅꯦ ꯃꯥꯁꯨ ꯀꯣ ꯑꯗꯨ ꯈꯨꯟꯗ ꯑꯗꯨꯗ ꯎꯝ ꯑꯗꯣ ꯃꯥꯒꯤ ꯃꯥꯒꯤ ꯅꯨꯄꯥꯁꯤꯁꯨ ꯉꯥꯎꯁꯤꯟꯅꯟꯅꯕ ꯃꯥꯜꯂꯦ ꯑꯗꯨ ꯃꯃꯤꯡꯗꯤ ꯄꯥꯜꯂꯅꯨ ꯑꯗꯨꯒ ꯃꯥꯗꯨ ꯀꯩꯅꯣ ꯉꯥꯎ ꯁꯤꯟꯅꯔꯒ ꯗꯨꯀꯥꯟꯒꯨꯝꯕ ꯇꯧꯋꯍ ꯃꯥꯒꯤ ꯅꯨꯄꯤꯅ
ꯑꯥ ꯑ
ꯗꯨꯀꯥꯟꯒꯨꯝꯕ ꯇꯧꯔꯒ ꯐꯝꯃꯦ ꯍꯦ ꯌꯥꯝ ꯅꯨꯡꯉꯥꯏꯕ ꯑꯣꯏꯗꯕ ꯃꯥꯜꯂꯦꯗ ꯋꯥꯅ ꯂꯩꯕ ꯃꯥꯜꯂꯦ
ꯂꯍꯥꯟꯦ ꯐꯅꯤ ꯏꯁꯔ ꯇꯧꯔꯒ ꯄꯩꯁꯥꯗꯤ ꯌꯥꯝ ꯌꯥꯝ ꯂꯥꯛꯑꯦꯅ ꯍꯥꯏꯌꯦ ꯃꯥꯏ ꯅꯨꯄꯤꯗꯤ ꯐꯔꯅꯤꯆꯔꯒꯨꯝꯕ ꯇꯧꯔꯒꯀꯣ ꯄꯩꯁꯥ ꯇꯥꯟꯅꯩ ꯍꯥꯏꯌꯦ ꯇꯄ ꯑ ꯑꯣꯟ ꯇꯥꯗꯅ ꯍꯦ
ꯇꯥꯏꯌꯦ ꯇꯥꯏꯌꯦ ꯑꯦ ꯇꯥꯏꯌꯦ
ꯑ ꯅꯥꯟꯗꯤ ꯑꯌꯦ ꯃꯥꯏ ꯅꯨꯄꯤꯗꯣ
ꯑꯣ ꯎꯝ
ꯅꯤꯕ꯭ꯔꯥꯃ ꯇ ꯁꯅ ꯑꯗꯨ ꯀꯃꯥꯏ ꯀꯃꯥꯏ ꯇꯧꯔ ꯅꯪ ꯄ ꯄꯩꯁꯥ ꯀꯥꯟ꯭ꯔꯥ ꯅꯠꯇ꯭ꯔꯒ ꯀꯃꯥꯏꯅ ꯂꯥꯎꯗꯧꯕ꯭ꯔꯥ ꯀꯃꯥꯏ ꯀꯃꯥꯏꯅ ꯇꯧꯕ꯭ꯔꯥ ꯑꯩꯅ ꯍꯥꯡꯕ ꯑꯗꯨ ꯍꯣꯏ ꯃꯥꯗꯤ ꯑ ꯀꯥꯏꯅ ꯒꯜꯒꯤ ꯀ ꯃꯇꯝꯁꯨ ꯂꯩꯑ ꯑꯗꯨ ꯐꯔꯅꯤꯆꯔꯒꯨꯝꯕ ꯇꯧꯕꯒꯤ ꯄꯩꯁꯥꯗꯤ ꯌꯥꯝ ꯌꯥꯝ ꯂꯥꯛꯑꯦ ꯀꯔꯤꯁꯨ ꯉꯇꯦ ꯑꯗꯨꯝ ꯐꯖꯅ ꯂꯩꯌꯦ ꯍꯥꯏꯅ ꯍꯥꯏꯌꯦ ꯃꯥꯗꯨꯅꯦ
ꯑꯣ
ꯏꯟꯁꯥꯡꯒꯨꯝꯕ ꯑꯃꯅ ꯂꯥꯎ ꯇꯧꯔꯣ ꯏꯟꯁꯥꯡꯒꯨꯝꯕ ꯑ ꯌꯟꯕ ꯑꯃ ꯂꯩ ꯃꯥꯁꯨ ꯃꯥꯏ ꯑꯩꯁꯨ
ꯎꯝ ꯑꯗꯨꯒꯨꯝꯕ ꯅꯠꯇꯕ ꯃꯥꯜꯂꯦ ꯍꯧꯖꯤꯛꯀꯥꯟꯗꯤ ꯀꯩꯅꯣ ꯇꯧꯕ ꯃꯥꯜꯂꯦ ꯗꯨꯀꯥꯟ ꯐꯥꯝꯃꯦ ꯑꯩ ꯑꯩꯅꯦ
ꯑꯥ ꯑꯥ
ꯎꯝ
ꯍꯣꯏ ꯃꯆꯥꯁꯨ ꯆꯥꯎꯔꯝꯒꯅꯤ ꯁ꯭ꯀꯨꯜꯁꯨ ꯀꯥꯕ ꯃꯇꯝ ꯌꯥꯎꯈ꯭ꯔꯅꯤꯅ ꯄꯩꯁꯥ ꯇꯥꯜꯂꯣꯗꯤ ꯌꯥꯗꯦꯃꯤ
ꯎꯝ ꯉꯝꯃꯨꯕ꯭ꯔꯥ ꯍꯥꯏꯅ ꯈꯟꯕ ꯍꯥꯏꯗꯤ ꯃꯄꯥꯗꯨꯨ ꯎꯔꯒ ꯌꯥꯝ ꯅꯨꯡꯁꯤꯅꯦ ꯉꯁꯤꯗꯣ ꯑꯩ ꯑꯥ ꯑꯩꯈꯣꯏꯅ ꯅꯍꯥꯟ ꯂꯩꯔꯝꯕ ꯃꯐꯝꯗꯨ ꯍꯦꯛꯇ ꯅꯤꯡꯁꯤꯡꯉꯤꯅꯦ
ꯎꯝ
ꯃꯥꯗꯣ ꯅꯥꯁꯨ ꯅꯥꯕꯒꯤ ꯐꯖꯅ ꯀꯪꯉꯤꯅꯦ
ꯑꯣ ꯑꯗꯨ ꯑꯣꯏꯔꯝꯅꯤ ꯍꯣꯏ ꯃꯨꯁꯨ ꯃꯨꯕꯅꯤ ꯃꯥ
ꯑ ꯃꯥꯗꯨ ꯅꯍꯥꯟꯗꯤ ꯑꯗꯨꯝ ꯌꯥꯡꯕꯗ ꯏꯁꯃꯥꯔꯠ ꯑꯣꯏꯅ ꯑꯣꯏꯅ ꯍꯥꯏꯕꯗꯤ ꯁꯤꯐꯥꯏꯒꯨꯝꯕ ꯀꯔꯤꯒꯤꯔꯥ ꯇꯧꯕꯅꯤꯅꯀꯣ ꯌꯥꯡꯕꯗ ꯌꯥꯝ ꯀꯥꯟꯅ ꯑꯣꯏꯕ ꯑꯗꯨꯛꯀꯥꯟꯗꯤ ꯌꯥꯝ ꯋꯤꯠ ꯑꯣꯏꯔꯒ ꯅꯥꯁꯨ ꯅꯥꯕꯒꯤ ꯃꯥꯜꯂꯦ ꯏꯀꯪ ꯀꯪꯔꯒ ꯌꯥꯝ ꯍꯟꯅꯨ ꯈ꯭ꯔꯦ ꯏꯄꯥ ꯀꯣꯏꯒꯨꯝꯅꯀꯣ ꯏꯄꯥꯈꯣꯏꯗꯒꯤꯗꯤ ꯃꯥꯅ ꯑꯉꯥꯡ ꯑꯣꯏꯔꯝꯅꯤꯅ
ꯍꯣꯏ
ꯑꯗꯨ ꯏꯄꯥꯈꯣꯏꯒꯤꯒꯨꯝꯅ ꯃꯁꯝꯗꯣ ꯂꯣꯏ ꯉꯥꯎꯔꯒ ꯎꯑꯦ ꯑꯗꯨ ꯎꯕ ꯀꯥꯟꯗ ꯌꯥꯝ ꯅꯨꯡꯁꯤ
ꯍꯣꯏ ꯄꯨꯟꯁꯤꯁꯦ ꯈꯪꯗ꯭ꯔꯦ ꯑꯅꯥ ꯌꯦꯠꯄ ꯉꯥꯛꯇ ꯀꯔꯤ ꯇꯧꯅꯤ ꯈꯪꯗꯦ ꯍꯅꯨꯔꯗꯤ ꯀꯔꯤ ꯂꯥꯏꯅꯥ ꯂꯥꯏꯅꯥ ꯌꯥꯝ ꯋꯥꯛꯗ꯭ꯔꯦ
ꯎꯝ
ꯑ ꯗꯨꯀꯥꯟꯗ ꯂꯩꯕ꯭ꯔꯣ ꯅꯪꯁꯨ
ꯗꯨꯀꯥꯟꯗ ꯂꯩꯕ꯭ꯔꯣ
ꯗꯨꯀꯥꯟ ꯅꯠꯇꯦ ꯑꯩ ꯌꯨꯝ ꯂꯥꯛꯈ꯭ꯔꯦ
ꯑꯣ ꯗꯨꯀꯥꯟ ꯍꯥꯡꯕ꯭ꯔꯣ ꯉꯁꯤꯁꯨ
ꯉꯁꯤꯗꯨ ꯍꯪꯗꯤ ꯍꯪꯉꯦ ꯗꯨ ꯍꯪꯉꯒ ꯀꯩꯅꯣ ꯃꯤ ꯂꯥꯛꯇꯕꯀꯣ
ꯎꯝ ꯎꯝ
ꯇꯥꯕ꯭ꯔꯣ ꯎꯝ ꯑꯗꯨꯒꯤ ꯑꯩ ꯊꯦꯡꯈ꯭ꯔꯦ ꯑꯥ ꯊꯦꯡꯈ꯭ꯔꯦ ꯀꯩꯅꯣ ꯑꯩꯒꯤ ꯅꯨꯄꯥꯁꯨ ꯅꯥꯕꯒꯤꯀꯣ ꯑꯗꯨꯒꯤ ꯑ ꯗꯨꯀꯥꯟ ꯍꯥꯡ ꯃꯥ ꯐꯤꯚꯔꯒꯨꯝꯕ ꯇꯧꯕ ꯑꯗꯨꯒꯤ
ꯑꯣ ꯍꯤꯗꯥꯛꯇꯤ ꯆꯥꯕ꯭ꯔꯣ
ꯍꯥꯥ ꯍꯥ ꯍꯤꯗꯥꯛ ꯆꯥꯔꯦ ꯍꯤꯗꯥꯛ ꯆꯥꯔꯒ ꯎꯝ ꯍꯤꯗꯥꯛ ꯆꯥꯔꯦ
ꯑꯣ
ꯅꯣꯏꯗꯤ ꯎꯁꯣꯏ ꯐꯪꯗ꯭ꯔꯣ ꯆꯥꯅꯤꯡꯉꯥꯏ ꯑꯗꯨꯔꯣꯝꯗꯗꯤ
ꯀꯔꯤ ꯍꯥꯏꯕ
ꯎꯁꯣꯏ ꯆꯥꯅꯤꯉꯥꯏ ꯐꯪꯗ꯭ꯔꯣ ꯑꯗꯨꯔꯣꯝꯗꯗꯤ
ꯐꯪꯗꯦꯅꯦ ꯎꯁꯣꯏꯁꯦ ꯊꯣꯛꯅꯩ ꯃꯗꯦꯗ ꯅꯨꯡꯁꯥ ꯁꯥꯝꯃꯟꯕꯩ
ꯑꯣ ꯑꯁ ꯑꯗꯨ ꯅꯨꯡꯁꯥ ꯁꯥꯔꯁꯨ ꯊꯣꯛꯑꯣꯏꯑꯦ ꯍꯥꯏ ꯃꯗꯣ ꯅꯣꯡ ꯆꯨꯕ ꯃꯇꯝ ꯂꯥꯛꯈ꯭ꯔꯗꯤꯀꯣ
ꯑꯥ
ꯅꯨꯡꯒꯨꯝꯕ ꯁꯨꯝ ꯅꯨꯡꯒꯨꯝꯕ ꯁꯨꯝ ꯁꯨꯝꯆꯨ ꯆꯨꯗ꯭ꯔꯥ
ꯆꯨ ꯃꯇꯝ ꯈꯔꯗꯤ ꯆꯨ ꯆꯨꯔꯝꯃꯦ
ꯑꯥ
ꯀꯔꯤ ꯅꯨꯃꯤꯠ ꯇꯔꯥ ꯑꯩ ꯀꯥꯎꯈ꯭ꯔꯦꯅꯦ
ꯑꯣ ꯆꯨꯔꯗꯤ ꯑꯗꯨꯝ ꯊꯣꯛꯄꯅꯤꯗ
ꯊꯤꯕ ꯊꯥꯅꯦ ꯆꯥꯅꯤꯡꯉꯦ ꯑꯩꯁꯨ
ꯎꯝ ꯑ ꯀꯩꯅꯣꯗ ꯄꯥꯛꯀꯨꯝꯕꯗ ꯊꯤꯔꯗꯤꯀꯣ
ꯑꯗꯨꯝ ꯐꯪꯗꯤ ꯐꯪꯕꯅꯤ ꯂꯩꯕ꯭ꯔꯥ ꯅꯪꯒꯤ
ꯑꯗꯨꯒꯨꯝꯕ ꯃꯐꯝ ꯊꯣꯛꯄ ꯃꯐꯝ ꯑꯥ
ꯆꯤꯔꯗꯤ ꯐꯪꯅꯤꯌꯦ ꯁꯤꯗꯤ ꯀꯩꯅꯣ ꯌꯥꯝ ꯐꯣꯔꯦꯁ ꯑꯣꯏꯅ ꯎꯑꯦ
ꯑꯣ ꯏꯁꯅꯦꯛꯀꯨꯝꯕ ꯂꯩꯔꯗꯤ ꯀꯤꯌꯦꯀꯣ ꯐꯖꯅ ꯆꯠꯇ꯭ꯔꯗꯤ ꯑꯩ ꯉꯔꯥꯡ ꯊꯤꯕ ꯆꯔꯦ ꯌꯥꯝ ꯄꯨꯔꯛꯑ ꯑꯩꯈꯣꯏ ꯅꯤꯇꯤ ꯆꯥꯔꯜꯂꯦ ꯑꯌꯨꯛ ꯅꯨꯡꯗꯥꯡ ꯆꯥꯔꯦ
ꯑ ꯑꯥ
ꯌꯥꯝ ꯍꯥꯎꯋꯦ ꯉꯁꯤꯗ ꯎꯠꯇꯤ ꯊꯣꯡꯆꯥꯏ ꯑꯩꯈꯣꯏ
ꯉꯁꯥꯏ ꯏꯅꯥꯎꯅꯨꯄꯤꯅꯁꯨ ꯍꯥꯏꯕꯅꯤ ꯅꯪꯅ ꯎꯇꯤ ꯊꯣꯡꯡꯂꯒ ꯌꯥꯝ ꯍꯥꯎꯋꯦ ꯍꯥꯏꯅ
ꯑꯩꯗꯤ ꯎꯇꯤ ꯌꯥꯝ ꯆꯥꯅꯤ ꯆꯥꯅꯤꯡꯗꯕꯅꯤ ꯃꯤꯅ ꯆꯥꯅꯤꯡꯗꯕꯒꯤ ꯑꯗꯨꯝ ꯊꯣꯡꯕ ꯑꯗꯣ ꯁꯤꯗꯤ ꯌꯥꯝ ꯆꯥꯈ꯭ꯔꯦ ꯉꯁꯤꯗꯤ
ꯎꯇꯤꯗꯤ ꯌꯥꯝ ꯍꯥꯎꯋꯦ ꯎꯇꯤꯁꯨ ꯏꯔꯣꯟꯁꯨ ꯃꯈꯪ ꯁ ꯑꯩꯁꯦ ꯌꯥꯝ ꯄꯥꯛꯑꯦ ꯆꯥꯟꯅꯕ ꯉꯥꯛꯇꯅꯦꯀ ꯁ꯭ꯋꯥꯏꯗ ꯌꯥꯝ ꯍꯥꯎꯋꯅꯤ
ꯑꯩꯅꯀꯣ
ꯎꯝ
ꯋꯥ ꯍꯜꯂꯣ
ꯎꯝ ꯇꯥꯏ ꯇꯥꯏ ꯍꯥꯏꯌꯣ
ꯑꯣ ꯑꯩ ꯀꯤꯠꯆꯟꯗ ꯍꯦꯛ ꯆꯪꯈ꯭ꯔꯗꯤ ꯅꯪꯒꯤ ꯃꯈꯣꯟꯗꯨꯣ ꯍꯦꯛ ꯍꯦꯛ ꯇꯥꯗꯣꯏꯅꯦ ꯑꯗꯨꯒꯤ ꯑꯩꯗꯤ
ꯎꯝ ꯅꯉ ꯈꯔ ꯅꯍꯥꯏ ꯇꯕꯨ ꯃꯂꯦ
ꯑꯣ ꯍꯣꯏ ꯑꯗꯨꯒꯨꯝ ꯑꯣꯏꯔꯅꯤ ꯑꯗꯣ ꯑꯁꯤꯗ ꯂꯩꯔꯗꯤ ꯌꯥꯝ ꯅꯨꯡꯉꯥꯏꯌꯦ ꯑꯗꯨꯣ ꯀꯤꯠꯆꯦꯟꯗ ꯍꯦꯛ ꯆꯥꯡꯔꯗꯤꯀꯣ
ꯎꯝ
ꯅꯨꯡꯉꯥꯏꯅꯗꯧꯕ ꯑꯩ ꯌꯣꯡꯆꯥꯛ ꯈꯔ ꯂꯥꯟꯕꯒꯨꯝꯗꯕ ꯑꯗꯨꯒꯤ ꯍꯦꯛ ꯍꯦꯛ ꯆꯥꯟꯕ
ꯑꯥ ꯑꯥ ꯃꯇꯝ ꯃꯇꯝꯁꯨ ꯌꯥꯎꯒꯗꯧꯔꯦ
ꯍꯣꯏ
ꯃꯇꯝ ꯌꯥꯎꯕꯗ ꯆꯪꯉꯣ ꯑꯩꯁꯨ ꯆꯥꯛ ꯂꯥꯝꯕꯒꯤ ꯑꯍꯥꯛ ꯍꯧꯖꯤꯛ ꯆꯥꯕꯅꯤ ꯆꯥꯕ ꯂꯣꯏꯔꯦꯗꯤ
ꯑꯣ ꯀ꯭ꯔꯤ ꯆꯄ꯭ꯔꯥ ꯅꯪꯗꯤ
ꯆꯥꯛ ꯆꯥꯕꯅꯦ
ꯑꯣ
ꯆꯕꯥ ꯂꯔꯦ ꯏꯕꯥꯅꯤꯗꯤ